ꯄꯗ
ꯉꯁꯥꯏꯅꯣ ꯑꯁ ꯌꯥꯝꯝ ꯐꯖꯕ ꯋꯥꯔꯤ ꯌꯧꯈ꯭ꯔꯕꯅꯤꯍꯦ ꯀꯟꯇꯤꯅ꯭ꯌꯨ ꯇꯧꯊꯣꯛꯎꯅꯦ
ꯍꯣꯏ ꯀꯟꯇꯤꯤꯟꯌꯨ ꯇ
ꯅꯪ ꯑꯣꯏꯅ ꯑꯃꯨꯛ ꯀꯟꯇꯤꯅ꯭ꯌꯨ ꯇꯧꯔꯣ ꯀꯩꯅꯣ
ꯅꯅꯥ ꯇꯣꯔ
ꯠ ꯉꯁꯥꯏ ꯂꯣꯏꯈꯤꯕꯗꯨꯣ ꯀꯩꯅꯣ ꯑꯦ ꯍꯧꯖꯤꯛꯇꯤ ꯐꯔꯦꯁꯦ ꯇꯣꯄꯤꯛ ꯍꯣꯡꯗ ꯑꯗꯨ ꯅꯪ ꯀꯔꯤ ꯀꯔꯤ ꯖꯥꯇꯤꯅꯦꯕ ꯈꯝꯝꯕꯠ ꯇꯥꯏꯕ ꯅ ꯍꯥꯏ ꯈꯝꯝꯕꯠ ꯇꯥꯏꯕ ꯌꯥꯏ ꯌꯥꯏ ꯀꯥꯏ ꯅ ꯀꯥꯏ ꯁꯨ ꯀꯥꯏ ꯅꯇ
ꯑ ꯑꯩꯗꯤꯃꯎꯅꯦ
ꯑ
ꯅꯦ
ꯑꯩꯗꯤ ꯔꯣꯡꯃꯩꯅꯦ
ꯑꯣꯔꯝ
ꯍ‌‌
ꯈꯪꯉꯦ ꯑꯦ ꯑꯩꯈꯣꯏ ꯍꯁ
ꯑꯣꯀꯦ ꯑꯗ ꯃꯩꯇꯩꯂꯣꯟ ꯉꯥꯡꯕꯁꯦ ꯅꯣꯏꯒꯤ ꯖꯥꯠꯁꯦ ꯈꯔꯗꯤ ꯉꯥꯡꯕ ꯋꯥꯕ ꯃꯥꯜꯂꯦꯀꯣ ꯍꯥꯏꯗꯤ ꯐꯖꯅ ꯉꯥꯡꯕ ꯉꯝꯕ꯭ꯔꯥꯗꯣ
ꯎ ꯍꯣꯏ ꯐꯁ ꯌꯥꯗ ꯍꯣꯏ ꯃꯁꯨꯗ ꯍꯣꯏ ꯍ ꯑꯁꯨ ꯑꯁ
ꯉꯁꯥꯏ ꯍꯥꯟꯅ ꯀꯣꯜ ꯇꯧꯔꯝꯕ ꯃꯤꯗꯨꯒ ꯅꯪꯒ ꯆꯞ ꯃꯥꯟꯅꯕ꯭ꯔꯥ
ꯀꯩꯆ ꯍꯅꯥꯥꯏ
ꯅꯠꯇꯕ ꯈꯔ ꯑꯃꯨꯛ ꯇꯣꯉꯥꯟꯕꯒꯨꯝ ꯇꯧꯕꯒꯤ
ꯑ ꯒꯍꯥꯇꯤ ꯅꯦ
ꯑ ꯑꯌꯥꯝꯕꯀꯣ ꯀ꯭ꯔꯥꯎꯟ ꯅꯣꯏꯁꯇꯣ ꯈꯔ ꯇꯥꯍꯟꯗꯅꯤꯡꯉꯥꯏꯗꯣ ꯑꯗꯨ ꯑꯣꯏꯅ ꯐꯕꯅꯦ
ꯇꯔ
ꯅꯣꯏꯒꯤ ꯃꯅꯤꯡꯂꯣꯝꯗ ꯃꯈꯣꯟ ꯈꯔ ꯇꯥꯏꯌꯦꯕꯀꯣ ꯑꯗꯨꯗꯣ ꯌꯥꯝ ꯌꯥꯝꯅ ꯇꯥꯔꯗꯤ ꯎ ꯍꯣꯏ ꯃꯣꯏ ꯀꯥꯟꯅꯗꯕꯅꯦꯕ ꯀꯣ
ꯑꯥ ꯑ
ꯎꯝ ꯑꯗ ꯃꯈꯣꯟꯗꯣ ꯈꯔ ꯅꯦꯝꯊꯍꯜꯂꯣ ꯍꯥꯏꯔꯣꯅꯦ ꯀꯩ ꯀꯩꯅꯣ ꯍꯥꯏꯔꯣꯅꯦ ꯑꯁ ꯀꯣꯏꯁꯟ ꯈꯔ ꯌꯥꯝ ꯍꯪꯗꯗꯤ ꯌꯥꯔꯣꯏ
ꯑꯗꯨꯗꯤ
ꯑ ꯅꯣꯏ
ꯀꯩ ꯇꯩꯔꯦ
ꯍꯣꯁꯇꯦꯜꯒ ꯋꯥꯔꯤ ꯂꯣꯏꯈ꯭ꯔꯦ ꯍꯧꯖꯤꯛꯁꯦ ꯎꯝ
ꯀꯩ ꯇꯔꯒ ꯂꯩ
ꯍꯧꯖꯤꯛꯁꯦ ꯐ꯭ꯔꯤꯅꯦ ꯍꯧꯖꯤꯛ ꯄꯨꯡ ꯁꯤꯛꯁꯀꯨꯝꯕ ꯇꯥꯔꯗꯤ ꯆꯤꯜꯂꯅꯤ ꯑꯗꯨꯒ ꯍꯧꯖꯤꯛ ꯐꯥꯎꯗꯤ ꯐ꯭ꯔꯤ ꯑꯣꯏꯗꯤ ꯋꯥꯟ ꯑꯋꯥꯔ ꯑꯃꯨꯛ
ꯑ ꯃꯁꯨ ꯍꯣꯁꯇꯦꯜꯗ ꯂꯩꯕ꯭ꯔ
ꯅꯠꯇꯦ ꯑꯩꯗꯤ ꯍꯣꯁꯇꯦꯜꯗ ꯂꯩꯇꯦ ꯍꯣꯏ ꯍꯣꯏ ꯑꯩꯅꯗꯤ ꯁꯤꯒꯤ ꯗꯤꯔꯂꯥꯂꯦꯟ ꯈꯪꯉꯦꯅ ꯉꯝꯒꯅꯤꯗ
ꯍꯣꯏ
ꯃꯥꯎꯒꯤ ꯆꯔꯆ ꯂꯩꯕꯗꯨꯣ
ꯑ
ꯑ ꯑꯗꯨ ꯑꯗꯨꯒꯨꯝꯕꯗ ꯂꯥꯛꯈ꯭ꯔꯕꯣꯅꯦ
ꯂꯥꯈ꯭ꯔꯦ
ꯂꯥꯛꯈ꯭ꯔꯦ ꯑꯗꯣ ꯄꯥꯛꯇꯤ ꯂꯥꯛꯇꯕ꯭ꯔꯥ ꯃꯔꯛꯇ ꯈꯤꯇꯪꯂꯥ
ꯑꯠ
ꯑꯆꯥ ꯐ꯭ꯔꯀ꯭ꯋꯦꯟꯂꯤ ꯂꯥꯛꯄ꯭ꯔ ꯅ ꯅꯠꯇ꯭ꯔꯒꯅ ꯖꯁ ꯋꯥꯟꯁ ꯑꯋꯥꯔ ꯍꯥꯏꯕ
ꯂꯥꯛꯇꯦ
ꯇ꯭ꯋꯦꯟꯇꯤ ꯂꯥꯛꯇꯦꯕꯀꯣ ꯅꯣꯏ ꯏꯝꯐꯥ ꯀꯣꯂꯦꯖ ꯁꯥꯏꯗ ꯂꯩꯕꯗꯤ ꯎꯝ ꯀꯩꯅꯣ ꯆꯔꯆ ꯀꯨꯝꯕꯗꯤ ꯀꯔꯝꯕ ꯀꯥꯏ
ꯁꯦꯠ ꯆꯦ ꯑ ꯇꯁꯁꯤ ꯁꯝꯇꯥꯏꯝꯁ ꯂꯥꯛꯑꯦ ꯁꯝꯇꯥꯏꯝꯁꯁꯤ ꯍꯣꯁꯦꯜꯗ ꯗꯤꯚꯣꯔꯁꯟ ꯍ ꯆꯗ ꯗꯤꯕꯁꯤ ꯊꯋꯥꯏ
ꯎꯝ ꯍꯝ ꯍ ꯍꯣꯁꯇꯦꯜ ꯑꯗꯨꯗꯤ ꯃꯩꯇꯩꯅ ꯌꯥꯝꯕ꯭ꯔꯥ ꯅꯠꯇꯕꯤꯅ ꯇ꯭ꯔꯥꯏꯞꯅ ꯌꯥꯝꯕ꯭ꯔꯥ
ꯀꯔꯝꯕ ꯍꯣꯁꯇꯦꯜ ꯑꯣꯏꯕꯤ ꯌꯥꯖꯥꯠꯂꯣꯒꯣ ꯑꯃ
ꯑꯩꯈꯣꯏꯒꯤ ꯑꯣ ꯑꯣꯏ ꯁ ꯁꯅꯖ ꯑꯣ ꯑꯩ ꯎ
ꯑ ꯅꯪꯒꯤ ꯃꯅꯥꯛꯛꯇꯠꯁꯨꯦ ꯋꯥꯔꯤ ꯌꯥꯝ ꯌꯥꯝ ꯅꯨꯡꯉꯥꯏꯔꯛꯏꯅꯦ
ꯎꯅ ꯃ ꯃ
ꯎꯝ ꯍꯦꯔꯣ
ꯍꯜꯂꯣ
ꯍꯣꯏ ꯍꯣꯏ
ꯍ
ꯑ ꯇꯥꯏ ꯇꯥꯏꯌꯦꯌꯦ ꯇꯥꯏ ꯇꯥꯏ ꯇ
ꯑꯣ ꯀꯔꯤ ꯇꯧꯔꯤꯅꯣ
ꯍ ꯎꯝ ꯑ
ꯎꯝ ꯍꯣꯏ ꯍꯣꯏ
ꯀꯔꯤ ꯇꯧꯔꯤꯅꯣ
ꯑꯗꯨꯝ ꯐꯝꯃꯒ ꯂꯩ
ꯎ ꯑꯣ
ꯀꯣꯜ ꯇꯧꯔ ꯂꯩ ꯍꯧꯖꯤ ꯍꯧꯖꯤꯛ ꯆꯤꯅꯪꯒ ꯀꯣꯜ ꯇꯧꯔ ꯂꯩꯅꯤꯅꯤ
ꯍ
ꯎꯝ
ꯆꯥꯛ ꯆꯥꯛ ꯊꯣꯡꯉꯕꯣ
ꯑꯩꯈꯣꯏꯗꯤ ꯊꯣꯡꯗꯦꯍꯦ
ꯐꯅ
ꯊꯣꯡ ꯑꯩꯈꯣꯏꯗꯤ ꯊꯣꯡꯗꯦ ꯊꯣꯡꯕ ꯍꯩꯇꯕꯒꯤ ꯌ ꯌꯨꯝꯒꯤ ꯃꯤꯅ ꯊꯣꯡꯉꯅꯤ ꯑꯗꯣ ꯎꯝ ꯑ ꯀꯩꯅꯣ
ꯑ
ꯀꯩꯅꯣ ꯃꯤ ꯑꯗꯨꯝ ꯍꯣꯡꯉ ꯍꯣꯡꯉ ꯉꯥꯡꯕ꯭ꯔꯥ ꯅꯠꯇꯕꯤꯅ ꯑꯃꯈꯛꯇꯪꯕꯥ ꯄꯣꯅꯦꯁ ꯑ ꯑꯗꯨ ꯑꯗꯨ ꯀꯅꯥ ꯗꯥꯝꯅꯤ ꯑꯗꯨ ꯇꯧꯕꯅ ꯀꯥꯟꯅꯗꯕꯅꯤ ꯍꯥꯏꯕꯗꯤꯀꯣ ꯑꯁꯤꯒꯤ ꯅꯝꯕꯔꯒꯤ ꯃꯄꯨꯗꯣ ꯅꯪ ꯑꯣꯏ ꯌꯥꯏ ꯑꯃ ꯑꯣꯏꯕ ꯌꯥꯏ ꯑꯗꯨ ꯑꯣꯏꯅ ꯑꯗꯨꯝ ꯄꯥꯏꯌ ꯍꯣꯡꯗꯕꯤꯗ ꯌꯥꯝꯅ ꯉꯥꯡꯗ꯭ꯔꯁꯨꯀꯣ
ꯍꯣꯡꯗꯕꯤꯗ ꯍꯣꯏ ꯍꯣꯡꯉꯗꯤ ꯑ ꯀꯩꯁꯨ ꯀꯥꯟꯅꯔꯔꯣꯏ
ꯍꯣꯡꯉꯗꯤ ꯀꯩꯗꯧꯒꯦ
ꯀꯅꯥꯔꯨꯔꯦ ꯑꯥ ꯑꯥ ꯍ ꯍ ꯍ ꯍ ꯍ
ꯅꯣꯏ ꯅꯣꯏꯁꯨ ꯅꯣꯏꯁꯨ ꯈꯣꯡꯉ ꯈꯣꯡꯉꯒ ꯄꯥꯏ ꯍ ꯄꯥꯏ